ꯍꯜꯂꯣ
ꯑꯁ ꯒ꯭ꯔꯥꯍꯀꯑ
ꯔꯣꯒ ꯍꯥꯏꯁꯤꯕꯨꯣ
ꯑꯩꯈꯣꯏ ꯊꯕꯛ ꯁꯨꯃꯥꯏꯅ ꯇꯧꯅꯕꯩꯗꯣ ꯎꯝ ꯉꯔꯥꯡ ꯁꯣꯏꯈꯤꯕꯗꯨꯁꯨ ꯁꯕꯃꯤꯠ ꯇꯧꯕꯩ ꯃꯑꯣꯡꯗ ꯇꯧ ꯂꯩꯔꯦꯕ ꯆꯥꯛ ꯆꯥꯕꯣ
ꯆꯥꯛ ꯆꯥꯔꯦ ꯅꯪꯗꯔꯣ ꯀꯖꯪ
ꯑꯩꯁꯦꯅ ꯑꯁ ꯍꯋꯥꯏꯅꯦ ꯑꯩꯁꯨ ꯆꯞ ꯃꯥꯟꯅꯔꯦ
ꯎꯝ
ꯑꯌꯣ ꯉꯥꯏꯍꯥꯛ ꯂꯩꯔꯒ ꯇꯨꯝꯒꯗꯧꯅꯤ ꯋꯥꯔꯦ ꯏꯁꯥꯁꯦ ꯑꯗꯨ ꯂꯣꯏꯔꯒ ꯑꯃꯨꯛ ꯄꯨꯡ ꯑꯅꯤ ꯑꯍꯨꯝ ꯑꯗꯨꯋꯥꯏꯗꯒꯤ ꯑꯃꯨꯛ ꯆꯠꯀꯦꯗꯧꯔꯦ ꯑꯍꯨꯝ ꯑꯍꯨꯝ ꯇꯥꯕ ꯇꯥꯗꯣꯔꯦ ꯑꯍꯨꯝ ꯃꯈꯥꯏ ꯃꯔꯤ ꯑꯗꯨꯗꯥꯏꯗꯤ ꯎꯝ ꯃꯔꯤ ꯑꯗꯨꯋꯥꯏꯗ ꯑꯃꯨꯛ ꯆꯠꯇ꯭ꯔꯗꯤ ꯌꯥꯔꯥ
ꯑꯁ ꯑꯩꯈꯣꯏꯁꯨꯦ ꯆꯥꯛꯁꯦ ꯀꯃꯥꯏꯅ ꯇꯧꯅꯣ ꯈꯪꯗꯦ ꯆꯥꯛꯁꯦ ꯊꯦꯡ ꯊꯦꯡ ꯆꯥꯏ ꯏꯃꯥꯟꯅꯕ ꯑꯅꯤ ꯃꯉꯥ ꯂꯩꯅ ꯑꯃ ꯔꯣꯍꯤꯠ ꯑꯃꯒ ꯂꯩꯌꯦ ꯃꯣꯏ ꯑꯅꯤꯁ ꯌꯥꯍꯧꯁꯦ ꯐꯖꯈꯤꯕꯁꯤꯅ ꯑꯗꯣ ꯆꯥꯛꯁꯦ ꯑꯗꯨꯝ ꯊꯦꯡꯉꯤ ꯀꯃꯥꯏꯅ ꯇꯧꯅꯣ
ꯃꯣꯏꯗꯤ ꯆꯥꯛꯀ ꯂꯥꯃ ꯐꯥꯎꯗꯕ ꯃꯤ ꯑꯣꯏꯔꯝꯅꯤ ꯑꯗꯨꯝ ꯇꯨꯝ ꯊꯦꯡ ꯊꯦꯡ ꯇꯨꯝꯕ ꯊꯦꯡ ꯊꯦꯡꯅ ꯍꯧꯒꯠꯄꯅꯤꯗ ꯃꯣꯏ ꯆꯥꯛ ꯂꯥꯕꯗꯣ ꯐꯥꯎꯗ꯭ꯔꯦ ꯊꯦꯡ ꯍꯧꯒꯠꯂꯕꯅꯤꯅ
ꯃꯣꯏꯁꯦ ꯔꯨꯇꯤꯟ ꯑꯃ ꯑꯩ ꯇꯥꯏꯕꯪ ꯇꯥꯏꯕꯪ ꯁꯦꯕꯥꯅꯔꯦ ꯃꯣꯏ ꯃꯣꯏꯅꯤꯁꯦ
ꯃꯣꯏ ꯃꯣꯏ ꯑꯅꯤꯗꯤ ꯌꯥꯔꯔꯣꯏꯗꯕ ꯃꯣꯏ ꯑꯅꯤꯗꯤ ꯑꯣꯏꯔꯣꯏꯗꯕꯅꯦ
ꯎꯝ
ꯀꯣꯏ ꯑꯣꯏꯗꯕ ꯃꯤꯅꯤꯡ ꯑꯣꯏꯒ ꯃꯥꯟꯅꯔꯣꯏꯕ ꯄꯣꯠꯇꯤ ꯍꯧꯖꯤꯛꯁꯨ ꯍꯧꯖꯤꯛꯁꯨ ꯂꯩꯅ ꯄꯥꯈꯣꯟ ꯊꯥꯈꯤꯕꯅꯦ
ꯃꯉꯥꯗꯣ ꯉꯥꯡ ꯆꯥꯛ ꯆꯥꯃꯤꯟꯅꯩꯌꯦ ꯃꯉꯥꯗꯣ ꯑꯣ ꯆꯥꯛꯇꯨꯕꯨ ꯐꯖꯅ ꯐꯖꯅꯗꯤ ꯍꯥꯞꯄꯅꯦ ꯃꯥ ꯉꯔꯥꯡ ꯆꯄ ꯀꯥ ꯌꯥꯝꯃꯦ ꯑꯗꯣ ꯉꯁꯤꯁ ꯑꯃꯨꯛ ꯆꯥꯗ꯭ꯔꯦ ꯃꯥ ꯉꯔꯥꯡ ꯆꯥꯛ ꯃꯌꯥꯝ ꯆꯥꯥꯁꯟꯕꯩ ꯉꯁꯤ ꯑꯃꯨꯛ ꯆꯥ ꯍꯦ ꯂꯩꯨ
ꯑ ꯈꯪꯉꯦ ꯈꯪꯉꯦ ꯑꯩ ꯑꯩ ꯑꯩ ꯑꯩꯁꯨ ꯎꯍꯧꯋꯦ ꯃꯉꯥꯜꯗꯣ ꯃꯥꯅ ꯍꯨꯏꯒꯤ ꯆꯥꯅꯕ ꯍꯥꯏꯅ ꯆꯥꯛꯇꯣ ꯀꯩꯅꯣ ꯍꯨꯏꯒꯤꯗ ꯍꯥꯄꯝꯕꯗꯣ
ꯎꯝ
ꯃꯥꯏ ꯆꯥꯛ ꯈꯔ ꯍꯥꯞꯄꯝꯃꯦ ꯑꯗꯨꯗꯨꯕꯨ ꯆꯥꯛꯇꯨꯕꯨ ꯏꯟꯁꯥꯡꯗ ꯇꯣꯠꯂ ꯆꯥꯏꯅꯦ ꯑꯗꯨꯝ ꯁꯤꯠ ꯅꯥꯜꯂꯒ ꯏꯟꯁꯥꯡ ꯃꯔꯨꯐ ꯎꯞꯄꯑꯝ ꯀꯃꯥꯏꯅ ꯀꯔꯝꯥꯏꯅꯕꯨ ꯇꯧꯍꯜꯂꯒ ꯇꯧꯋꯤꯅꯣ ꯈꯪꯗꯦ ꯃꯔꯨꯗꯨꯕꯨ ꯃꯍꯤꯒ ꯂꯣꯏ ꯆꯨꯞꯊꯣꯛꯈ꯭ꯔꯕ ꯈꯪꯗꯦ ꯆꯥꯛꯇꯨꯗꯩ
ꯃꯔꯨ ꯃꯥ ꯉꯥꯡ ꯃꯔꯨꯁꯨ ꯎꯝ ꯃꯔꯨꯁꯨ ꯑꯝꯇ ꯌꯥꯎꯗ ꯃꯥꯅꯦ ꯀꯃꯥꯏꯅ ꯃꯔꯨꯗꯨ ꯄꯨ ꯁꯥꯏꯅꯣ ꯈꯪꯗꯦꯅ
ꯃꯔꯨ ꯃꯔꯨꯁꯨ ꯆꯥꯈꯔꯕꯅꯤ ꯑꯗꯨꯅ ꯑꯗꯨꯗꯨꯅ ꯀꯨꯏꯅ ꯆꯠꯂꯤ ꯑꯣꯏꯔꯕꯅꯤꯌꯦ ꯃꯔꯨꯗꯨ ꯌꯥꯎꯔꯨꯔꯕꯅꯤꯅ ꯇꯨꯝꯕꯗ ꯄꯨꯛ ꯊꯂ ꯂꯩꯔꯦꯅ ꯑꯗꯨꯗꯤ
ꯀꯃꯥꯏꯅ ꯉꯥꯡꯅꯗꯣꯏꯅꯣ ꯈꯪꯗꯦ ꯃꯥꯏ ꯈꯨ ꯆꯥꯂ ꯆꯁꯦ ꯀꯌꯥ
ꯗꯗ
ꯃꯉꯛꯁꯨ ꯌꯥꯎꯗ ꯃꯥꯁꯦ ꯃꯉ ꯌꯥꯎꯗ
ꯃꯔ ꯌꯥꯎꯗꯕꯅꯤ ꯃꯥꯗꯤ ꯗꯥꯏꯔꯦꯛ ꯃꯆꯤꯟꯗꯒꯤ ꯆꯈꯥꯎ ꯇꯔꯦꯛ ꯄꯥꯟꯕꯅꯦ
ꯑꯩ ꯃꯉꯥꯡꯗꯣ ꯁꯥꯡꯗꯣꯔꯣ ꯎꯝ ꯃꯉꯥꯡꯗꯣ ꯁꯥꯡꯗꯣꯔꯛꯑ ꯍꯥꯏꯗꯅ ꯁꯥꯡꯗꯣꯛꯇꯦ ꯁꯥꯡꯗꯣꯛꯁꯨ ꯌꯥꯗ꯭ꯔꯦꯕ
ꯑꯩꯈꯣꯏꯒꯤ ꯑꯩꯈꯣꯏꯒꯤ ꯂꯥꯏꯔꯤꯛꯇꯒ ꯌꯥꯎꯕ ꯑꯩꯈꯣꯏꯒꯤ ꯏꯁ꯭ꯄꯤꯠ ꯀꯩꯀꯥꯒꯤ ꯌꯨꯅꯤꯠꯀ ꯂꯩꯗꯅ
ꯎꯝ
ꯍꯥꯏꯗꯤ ꯑꯗꯨꯗꯩ ꯄꯤꯛꯊꯕꯕꯨꯗꯤ ꯂꯩ ꯑꯗꯨ ꯑꯣꯏ ꯇꯥꯔꯁꯨ ꯑꯗꯨꯗꯨꯅ ꯈ꯭ꯋꯥꯏꯗꯒꯤꯩ ꯄꯤꯛꯑꯦ ꯑꯗꯨꯗꯨꯅ ꯀꯃꯟ ꯑꯣꯏꯅ ꯂꯧꯅꯩꯗꯅ ꯑꯗꯨ ꯃꯉꯥꯜꯗꯤ ꯃꯉꯥꯜꯗꯤ ꯌꯨꯅꯤꯠꯅꯦꯕ ꯃꯥꯗꯤ ꯄꯨꯔꯥ ꯃꯄꯨꯝꯅꯦ ꯃꯥꯗꯤ
ꯎꯝ
ꯂꯣꯏꯔꯦ ꯄꯨꯂꯞ ꯃꯇꯨꯡꯨꯝꯅꯦ ꯃꯥꯗꯤ ꯀꯩꯝꯇ ꯃꯉꯣꯟꯗ ꯃꯆꯦꯠ ꯃꯀꯥꯏ ꯑꯇꯩ ꯑꯃꯐꯥꯎꯕꯥꯎ ꯌꯥꯎꯗꯦ ꯃꯥꯗꯤ
ꯎꯝ ꯑꯗꯣ ꯃꯥꯁꯦ ꯃꯣꯏꯔꯣꯝꯗ ꯂꯝ ꯃꯣꯏꯔꯣꯝꯗ ꯂꯝ ꯆꯥꯎꯅ ꯂꯩ ꯃꯥꯜꯂꯦ ꯃꯥꯁꯦ
ꯂꯩꯌꯦ ꯂꯩꯌꯦ ꯂꯝ ꯆꯥꯎꯅ ꯂꯩꯌꯦ ꯄꯩꯁꯥ ꯅꯨꯡꯁꯥ ꯑꯗꯣ ꯂꯩꯔ ꯅꯨꯡꯉꯥꯏꯔꯁꯦ ꯇꯨꯝꯕ ꯇꯨꯝꯕ ꯂꯩꯁꯤꯅꯤ
ꯎꯝ
ꯃꯥꯥꯏ ꯗꯔꯀꯥꯔ ꯑꯣꯏꯔꯤ ꯊꯕꯛ ꯅꯨꯡꯕꯀ ꯐꯥꯝꯗꯒꯤ ꯂꯧꯕꯨꯛꯇꯒꯤ ꯑ ꯐꯥꯝꯗꯒꯤ ꯂꯧꯕꯨꯛꯇꯒꯤꯁꯦ ꯀꯩꯅꯣꯒ ꯆꯥꯔꯒ ꯁꯁꯥꯟꯒ ꯆꯥꯔꯒ ꯅꯨꯡꯉꯥꯏꯅ ꯂꯩꯕ ꯀꯥꯡꯕꯨꯅꯦ ꯑꯈꯣꯏꯒꯤ ꯂꯋꯥꯏ ꯂꯋꯥꯏ ꯅꯤꯡꯊꯧꯒ ꯍꯥꯏꯇꯥꯔꯦꯅꯦ
ꯎꯝ ꯂꯋꯥꯏꯒꯤ ꯅꯤꯡꯊꯧ
ꯎꯝ ꯀꯩ ꯃꯊꯥ ꯁꯕꯤꯕꯣꯠꯇꯦ ꯃꯥꯗꯤ ꯄꯨꯟꯁꯤꯒꯤ
ꯎꯝ ꯃꯥꯗꯤ ꯈꯔ ꯀꯩ ꯇꯧꯕ ꯃꯥꯜꯂꯦ ꯈꯔ ꯇꯨꯝꯁꯨ ꯇꯨꯝꯒꯜꯂꯦ ꯃꯥꯁꯦ ꯌꯥꯝꯅ ꯀꯃꯥꯏꯅ ꯇꯧꯅꯣ ꯈꯪꯇ ꯦ
ꯈꯪꯗꯦ ꯃꯥꯗꯤ ꯇꯨꯝꯕꯒꯤ ꯋꯥꯗꯤ ꯀꯩꯅꯣꯅꯦ ꯇꯨꯝꯕ ꯑꯃꯨꯛ ꯂꯣꯏꯔꯒ ꯑꯃꯨꯛ ꯍꯧꯒꯠꯂꯛꯑꯒ ꯇꯨꯝꯕꯕꯩ ꯋꯥꯏ ꯍꯥꯏꯔꯒ ꯑꯃꯨꯛꯀ ꯑꯃꯨꯛ ꯇꯨꯝꯃꯤꯅꯤ ꯀꯩꯅꯣ
ꯎꯝ ꯌꯥꯏꯌꯦ ꯃꯥꯏ
ꯇꯞ ꯇ ꯇꯨꯝꯃꯥꯒ ꯂꯩꯏꯊꯛꯑꯦ ꯑꯗꯨꯒ ꯉꯥꯛꯇꯪ ꯕ꯭ꯔꯁ ꯅꯨꯡꯇꯣꯛ ꯊꯣꯛꯑꯦ ꯑꯗꯨꯒ ꯇꯨꯝꯃꯨꯕꯩ ꯋꯥꯏ ꯍꯥꯏꯔꯣ ꯑꯃꯨꯛ ꯇꯨꯝꯃꯝꯃꯤ ꯅꯨꯄꯥꯅꯤ ꯀꯩꯅꯣ
ꯎꯝ
ꯑꯔꯥꯏ ꯑꯔꯥꯏꯆꯝ ꯑꯔꯥꯏ ꯑꯆꯝꯕ ꯅꯨꯄꯥꯗꯤ ꯅꯠꯇꯦ ꯃꯥ
ꯑꯗꯨ ꯃꯥꯁꯦ ꯂꯧꯗꯤ ꯃꯌꯥꯝ ꯂꯩꯌꯦꯕꯣ ꯂꯧꯁꯤꯡꯗꯤ ꯃꯌꯥꯝ ꯂꯩꯕ ꯅꯣꯡꯃꯇ ꯃꯥꯅ ꯆꯥꯏ ꯆꯥꯡ ꯆꯦꯡ ꯆꯥꯡꯗꯨꯒ ꯃꯥꯅ ꯄꯣꯔꯛꯏ ꯆꯦꯡꯗ ꯑꯗꯨꯒ ꯆꯞ ꯆꯥꯟꯅꯗꯒꯨ ꯇꯧꯋꯦ ꯑꯩꯗꯤ
ꯈꯔ ꯆꯥꯟꯅꯗꯕꯅ ꯦ ꯃꯥꯅ ꯈꯪꯗꯦ ꯀꯃꯥꯏꯅ ꯇꯧꯔꯤꯖꯥꯠꯅꯣ ꯈꯪꯗꯦ ꯃꯥꯒꯤ ꯆꯥꯛꯃꯥꯡ ꯆꯥꯛꯃꯥꯡ ꯑꯃ ꯌꯧꯗꯕ ꯆꯥꯡ ꯄꯨꯔꯛꯏꯕ
ꯑꯁ ꯀꯥꯏꯗꯣꯏꯅꯣ ꯃꯥꯥꯟ ꯆꯥꯏꯗꯨꯒ ꯎꯣꯝꯄꯥꯛꯇꯅ ꯃꯥ ꯍꯧꯖꯤꯛ ꯆꯥꯏꯁꯦ
ꯀꯨꯝꯄꯥꯛꯇ
ꯑꯣꯣꯏ ꯑꯗꯨ ꯃꯥꯅ ꯄꯨꯣꯔꯛꯏ ꯆꯦꯡꯗꯨꯅ ꯍꯥꯏꯗꯣꯛꯄꯗ ꯀꯣꯡꯄꯥꯛ ꯍꯥꯏꯗꯤ ꯀꯣꯝꯄꯥꯛꯇꯨꯝꯃꯥ ꯄꯤꯛ ꯊꯟꯅꯦꯕ ꯑꯗꯨꯑꯣꯏꯁꯨ ꯃꯥꯅ ꯀꯩꯁꯨ ꯈꯪꯗꯦꯗ ꯀꯃꯥꯏꯅ ꯇꯧꯔꯤꯅꯣ ꯈꯪꯗꯦ
ꯃꯥ ꯆꯔꯥ ꯆꯔꯥ ꯑꯃ ꯃꯝ ꯄꯨꯔꯛꯖꯥꯠꯂꯣ ꯃꯥꯁꯦ
ꯈꯪꯗꯦ ꯃꯣꯏ ꯃꯥꯗꯨꯗꯤ ꯀꯥꯏ ꯃꯣꯏ ꯃꯥꯗꯨꯅꯤ ꯉꯥꯛꯏꯗꯤ ꯃꯆꯥꯁꯤꯁꯨ ꯆꯥꯏ ꯈꯪꯉꯤꯅꯦ ꯑꯗꯨꯁꯨ
ꯎꯝ
ꯈꯪꯇꯛ ꯗꯣ ꯄꯤꯔꯛꯏꯗꯨꯅꯤ ꯉ ꯑꯩꯁꯦ
ꯃꯆꯥꯁꯤ ꯆꯥꯔꯤꯈꯩ ꯌꯥꯕꯅꯤ ꯃꯥꯁꯦ
ꯎꯝ
ꯃꯤ ꯑꯍꯨꯝ ꯃꯔꯤꯒꯤ ꯆꯥꯡ ꯆꯥꯕꯅꯦꯁꯦ ꯈꯪꯗ꯭ꯔꯖꯥꯗꯣꯃ
ꯈꯪꯗ ꯃꯥꯔꯦ
ꯅꯠꯇ꯭ꯔ ꯃꯌꯨꯝꯗ ꯃꯥꯁꯦ ꯃꯌꯨꯝꯗꯤ ꯃꯥꯗ ꯐꯤꯠꯇꯤꯡꯒꯨꯝꯕ ꯇꯧꯔꯝꯗꯧ ꯃꯥꯜꯂꯦ ꯍ ꯣꯠꯆꯦꯜꯗꯩ ꯆꯥꯏꯒꯥꯏ ꯁꯤꯖꯤꯟꯅꯔꯒ
ꯀꯩꯅꯣꯒꯤ ꯌꯥꯏꯁꯀꯨꯜ ꯄꯥꯈꯪ ꯉꯥꯎꯕꯒꯤ ꯃꯆꯥꯅꯨꯄꯥꯁꯦ ꯅꯌꯨꯝꯗꯅ ꯁꯥꯗꯨ ꯃꯄꯥꯟꯗꯅ ꯀꯩꯅꯣ ꯇꯧꯕꯤꯗꯣ ꯑꯗꯨꯅꯦ ꯃꯥꯅ ꯇꯧꯔꯤꯁꯤ
ꯑꯣ ꯃꯌꯨꯝꯗ ꯒꯥꯗꯤ ꯑꯌꯨꯛꯀ ꯉꯟꯇꯥ ꯍꯧꯈ꯭ꯔ ꯆꯥꯛꯀ ꯑꯗꯨꯝ ꯊꯣꯡꯉꯦ ꯌꯥꯏꯕꯅꯤ ꯉꯟꯇꯥꯥꯛꯒ ꯍꯧꯒꯠꯂꯒ ꯆꯥꯛ ꯊꯣꯡꯗꯣꯛꯄꯤ ꯏꯟꯁꯥꯡ ꯉꯥꯏꯥꯛꯇ ꯐꯗꯅ ꯄ꯭ꯔꯥ ꯅꯤꯡꯊꯧ ꯑꯃ ꯑꯣꯏꯔꯦ
ꯎꯝ ꯑꯗꯨꯏꯅꯤꯅꯦ ꯃꯥꯅ ꯃꯨꯝꯗ
ꯑꯥ
ꯃꯌꯨꯝꯗ ꯁꯨꯝ ꯀꯨꯝꯃ ꯌꯥꯗ꯭ꯔꯤꯁꯦ
ꯊꯕꯛꯇꯛꯇ ꯅꯪ ꯆꯥꯛ ꯏꯟꯁꯥꯡꯗꯗꯤ ꯊꯣꯡꯉꯏꯕ꯭ꯔꯣ
ꯆꯥꯛ ꯌꯦꯟꯁꯥꯡꯁꯦ ꯈ ꯈꯒ ꯍꯩ ꯍꯋꯥꯏ ꯊꯣꯡꯕꯒꯨꯝꯕ ꯌꯦꯟ ꯊꯣꯡꯕ ꯑꯣꯛ ꯊꯣꯡꯕ ꯈ ꯍꯩ ꯑꯗꯣ ꯆꯝꯊꯣꯡ ꯀꯥꯡꯁꯣꯏꯒꯨꯝꯕꯗꯤ ꯍꯩꯇꯦꯗ ꯍꯥꯎꯕ ꯌꯥꯗꯦ ꯍꯩꯔꯒꯁꯨ
ꯑꯔꯤꯁꯠ ꯑꯗꯨꯗꯤ ꯑꯃꯨꯛꯇꯪꯗꯤ ꯍꯥꯎꯅ ꯊꯣꯡꯉꯒ ꯆꯥꯕꯗꯤ ꯌꯥꯏꯍꯦ ꯁꯥꯝꯇꯪ
ꯌꯥꯏ
ꯁꯔ ꯁ ꯁꯔꯨ ꯁ ꯏꯁꯥꯗꯨꯁꯨ ꯅꯪꯅ ꯂꯩꯔ ꯄꯨꯣꯔꯛꯑꯒ ꯇꯧꯔ ꯅꯪꯅ ꯑꯃꯨꯛ ꯊꯣꯡꯉꯒ ꯆꯥꯕ ꯌꯥꯏꯦ ꯑꯝꯛꯇꯪ
ꯌꯥꯏ ꯌꯥꯏ ꯑ ꯍꯣꯏ ꯔꯣꯍꯤꯠ ꯔꯣꯍꯤꯠ ꯑꯩꯅ ꯔꯣꯍꯤꯠ ꯑꯩꯅ ꯑꯥ ꯊꯥꯡꯉꯗꯤ ꯑꯃ ꯂꯩꯌꯦ
ꯑꯥ
ꯈꯪꯗꯦ ꯃꯥꯁꯨ ꯀꯃꯥꯏꯅ ꯇꯧꯔꯤꯅꯣ ꯈꯪꯗꯦ ꯐꯅ ꯐꯔꯝꯕꯅꯤ ꯃꯉꯥꯜꯒꯤ ꯃꯥꯒꯤ ꯃꯥꯒꯤ ꯃꯉꯥꯜꯒꯤ ꯔꯤꯆꯥꯔ ꯆꯥꯔꯖꯗꯣ ꯂꯧꯅꯔꯕ ꯈꯪꯗꯦ ꯑꯗꯨꯝ
ꯃꯥꯁꯦ ꯑ ꯃꯥꯁꯦ ꯑꯩꯅꯁꯨ ꯑꯩꯅꯁꯨ ꯍꯥꯏꯐꯦꯠꯇꯤ ꯍꯪꯕꯅꯦ ꯀꯩꯅꯣꯗ ꯃꯣꯏ ꯅꯣꯏ ꯕꯣꯔꯦꯁ ꯍꯥꯏꯅ ꯐꯥꯡꯗꯦ ꯃꯣꯏꯒꯤ ꯇꯤꯟꯅꯔꯛꯄꯩꯅꯦ ꯑꯃ ꯂꯩꯕꯅꯦ
ꯎꯝ
ꯃꯉꯣꯟꯗꯁꯨ ꯍꯥꯏꯐꯦꯠ ꯍꯪꯀꯥꯟꯗ ꯃꯥꯁꯦ ꯍꯥꯟꯅꯗꯒꯤ ꯃꯥꯡꯉꯛꯑꯕꯅꯦ ꯃꯥꯗꯤ
ꯎꯝ
ꯑꯗꯨ ꯁꯤꯗ ꯑꯃꯨꯛ ꯂꯥꯛꯄꯁꯤꯗ ꯆꯥꯟꯅꯕꯗꯣ ꯑꯃꯁꯨ ꯃꯥꯡꯕ ꯂꯩꯔꯕꯔꯕꯅꯤꯅ ꯃꯣꯏ ꯇꯧ ꯃꯣꯏꯅ ꯇꯧꯔꯤꯁꯦ ꯌꯦꯡꯉꯣ ꯀꯩ ꯅꯣ ꯃꯣꯏꯗꯣꯏꯗ ꯊꯦꯡꯅ ꯍꯧꯒꯠꯂꯛꯑꯅꯤꯀꯣ
ꯎꯝ
ꯆꯥꯛꯁꯤꯕꯨ ꯏꯟꯁꯥꯡ ꯂꯩꯔꯒ ꯑꯃꯨꯛ ꯆꯥꯔꯅꯤ
ꯎꯝ
ꯑꯗꯒꯤ ꯑꯃꯨꯛ ꯑꯗꯒꯤ ꯑꯃꯨꯛ ꯇꯨꯝꯃꯅꯤ ꯑꯗꯒꯤ ꯑꯃꯨꯛ ꯍꯧꯒꯠꯂꯛꯑꯅꯤ ꯑꯗꯩ ꯆꯥꯛꯁꯤ ꯑꯃꯨꯛ ꯌꯦꯟꯁꯥꯡ ꯑꯍꯥꯎꯕ ꯑꯃ ꯊꯣꯡꯉꯒ ꯑꯃꯨꯛ ꯆꯥꯔꯅꯤ ꯐꯨꯖꯤꯜꯂꯅꯤ ꯑꯗꯨ ꯂꯣꯏꯔꯒ ꯑꯃꯨꯛ ꯖꯨꯔ ꯑꯃꯨꯛ ꯁꯥꯟꯅꯔꯅꯤ ꯑꯗꯨ ꯂꯣꯏꯔꯒ ꯑꯃꯨꯛ ꯒꯦꯝꯒꯨꯝꯕ ꯉꯥꯏꯍꯥꯛ ꯁꯥꯟꯅꯔꯅꯤ ꯑꯗꯨ ꯂꯣꯏꯔ ꯑꯃꯨꯛ ꯇꯨꯝꯃꯅꯤ ꯑꯗꯨꯗꯩꯗꯤ ꯑꯃꯨꯛ ꯍꯧꯒꯠꯂꯛꯑꯒ ꯄꯨꯔꯥ ꯃꯣꯏ ꯔꯨꯇꯤꯟꯁꯤꯦ ꯀꯔꯤꯅꯣꯁꯦ
ꯑꯝ
ꯃꯤ ꯑꯣꯏꯗꯣꯕ ꯁꯤꯕꯣ
ꯃꯣꯏ ꯕꯍꯣꯏ ꯃꯣꯏ ꯃꯥꯍꯣꯏꯗ ꯃꯤꯔꯣꯟ ꯑꯃ ꯑꯝꯛꯇꯪ ꯊꯥ ꯇꯥꯔꯦ ꯃꯣꯏꯁꯦ ꯀꯃꯥꯏ ꯑꯣ ꯃꯣꯏ ꯀꯃꯥꯏꯅ ꯉꯥꯡꯅꯁꯤꯒꯦ
ꯍꯣꯏ ꯃꯣꯏꯁꯦ ꯆꯩ ꯆꯥꯃꯟꯗꯅ ꯀꯤꯗ꯭ꯔꯕ ꯀꯩꯅꯣꯝ ꯇꯧꯔꯦ ꯐꯅꯌꯥꯝ ꯁꯦꯝꯗꯣꯛꯅꯕ ꯍꯣꯠꯅꯕꯅꯦ ꯃꯣꯏ ꯎꯕꯗ ꯑꯩꯁꯨ ꯁꯨꯝ ꯇꯟꯕ ꯍꯦꯟꯖꯤꯜꯂꯛꯇꯅ ꯑꯩ ꯉꯟꯇꯥ ꯃꯣꯏ ꯍꯧꯒꯠꯇ꯭ꯔꯤꯉꯩꯗ ꯑꯩꯁꯦ ꯑꯗꯨꯝ ꯂꯥꯏꯕ꯭ꯔꯦꯔꯤꯗ ꯂꯩꯔꯅꯤ
ꯎꯝ
ꯀꯥꯏꯗꯒꯤ ꯇꯟꯕꯗꯨꯣ ꯍꯦꯟꯃꯣꯠꯂꯛꯑꯕ ꯍꯥꯏꯇꯥꯔꯦ
ꯌꯥꯗꯦꯗꯝ ꯃꯉꯥꯜꯁꯦ ꯁꯨꯝ ꯊꯕꯛ ꯀꯩꯀꯩ ꯆꯠꯃꯤꯟꯅꯁꯦ ꯊꯕꯛ ꯁꯨꯕꯒꯤ ꯑꯣꯏꯗꯤ ꯀꯜꯂꯦ ꯆꯥꯕꯤꯕꯗꯤ ꯂꯥꯛꯀꯦꯒꯨꯝꯕꯥꯏ ꯃꯥꯏ ꯈ꯭ꯋꯥꯏꯁꯦ
ꯑꯁ ꯑꯩꯈꯣꯏꯒꯤ ꯑꯃ ꯂꯩꯗꯅ ꯁꯪꯒ ꯄꯪꯒꯅ ꯃꯤ ꯃꯥꯡꯍꯜꯂ ꯑꯗꯣ
ꯎꯝ
ꯑꯩꯁꯦ ꯃꯣꯏꯒ ꯄꯨꯟꯗꯅ ꯃꯥꯡꯗꯣꯔꯦꯕ ꯃꯣꯏꯅ ꯁꯨꯝ ꯇꯨꯝꯃꯒ ꯂꯩꯔꯕꯅꯤꯅ ꯑꯩꯅꯒ ꯉꯥꯏꯍꯥꯛꯇꯪꯒ ꯃꯤꯅꯤꯠ ꯃꯉꯥ ꯇꯔꯥꯒ ꯂꯩꯦꯛꯔꯛꯄꯥꯕꯗ ꯌꯥꯝ ꯌꯥꯝ ꯄꯥꯔꯕꯣꯏ ꯅꯤꯡꯕꯗꯣ
ꯎꯝ ꯃꯥꯅꯤ ꯃꯥꯅꯤ
ꯑꯥꯎ ꯑꯗꯨꯗꯩ ꯃꯣꯏ ꯎꯔꯕꯅꯤꯅ ꯑꯩꯁꯁꯨ ꯑꯦꯁ ꯑꯩꯁꯨ ꯉꯥꯏꯍꯥꯛ ꯆꯨꯝꯊꯣꯛꯀꯦꯗ ꯐꯖꯅ ꯀꯨꯟ ꯄꯥꯁꯤꯕꯨ ꯀꯥꯏ ꯍꯥꯏꯒ ꯈꯟꯗꯣꯛꯑꯦꯗꯅ
ꯎꯝ
ꯑꯗꯨꯒꯗꯤ ꯃꯤꯒꯤ ꯃꯤ ꯑꯇꯣꯞꯄꯁꯤꯡꯒ ꯌꯦꯡꯅꯕ ꯀꯥꯟꯗꯅꯦ ꯏꯄꯥ ꯄꯥꯔꯝꯗꯕꯗꯣ
ꯍꯣꯏ ꯅꯥꯀꯟꯗ ꯃꯥꯁꯨ ꯂꯥꯏꯔꯤꯦꯛ ꯄꯥꯔꯛꯑꯗꯤ ꯐꯕ ꯇꯨꯝꯃ ꯂꯩ
ꯍꯣꯏ ꯑꯗꯨꯗꯤ ꯑꯩꯅ ꯑꯩꯅ ꯑꯃꯨꯛ ꯑꯩꯅ ꯑꯃꯨꯛ ꯄꯣꯊꯥꯔꯀꯥꯟꯗ ꯃꯣꯏꯅꯗ ꯎꯔꯒ ꯑꯩꯁꯨ ꯄꯥꯅꯤꯡꯉꯛꯄꯒꯤ ꯑꯩꯁꯁꯨ ꯑꯃꯨꯛ ꯄꯥꯕ ꯌꯥꯏꯗꯅ
ꯎꯝ
ꯑꯗꯨꯗꯩ ꯅꯠꯇ꯭ꯔꯦ ꯃꯣꯏꯅ ꯁꯨꯝ ꯇ꯭ꯋꯦꯟꯇꯤ ꯐꯣꯔ ꯑꯋꯥꯔ ꯇꯨꯝ ꯂꯩꯔꯦ
ꯎꯝ
ꯑꯩꯅ ꯑꯃꯨꯛ ꯁꯣꯝꯗ ꯍꯣꯠꯅ ꯂꯩꯔꯦ ꯃꯣꯏ ꯎꯕꯗ ꯚꯥꯏꯔꯁꯁꯨ ꯁꯟꯇꯣꯔꯛꯑꯦꯕ
ꯎ ꯏꯗꯗꯒꯤ ꯔꯣꯍꯤꯠ ꯍꯅꯦ ꯊꯥꯡꯉꯗꯤ ꯅꯨꯄꯤ ꯅꯍꯥꯗ ꯀꯥꯂꯛꯑꯒ ꯕꯥꯕꯥ ꯌꯥꯝ ꯇꯧ ꯃꯥꯜꯂꯦ
ꯑꯣ ꯃꯥꯁꯦ ꯈꯪꯗꯦꯅꯦ ꯈꯤꯇꯪ ꯃꯥꯁꯦ ꯑꯣꯏꯅꯥ ꯆꯠꯄ ꯃꯥꯜꯂꯦ ꯃꯥꯁꯦ
ꯎꯝ
ꯈꯤꯇꯪ ꯃꯥꯁꯦ ꯀꯩꯅꯣ ꯇꯧꯏꯤ ꯑꯣꯏꯅꯥꯔꯣꯝꯗ ꯑꯣꯏꯅꯥꯔꯣꯝꯗ ꯑꯣꯏꯅ ꯈꯤꯇꯪ ꯍꯦꯟꯖꯤꯟꯕꯒꯤ ꯇꯥꯏꯞꯇ ꯇꯧꯏꯤ ꯅꯣꯏ ꯋꯥꯔꯤ ꯁꯥꯟꯅꯕ ꯈꯣꯠꯅꯕꯗ ꯈꯤꯇꯪ ꯈꯤꯇꯪ ꯃꯥꯁꯦ ꯃꯣꯏꯅꯥ ꯈꯤꯇꯪ ꯆꯦꯠꯂꯦ
ꯑꯝ
ꯅ ꯍꯥꯟꯅꯦꯗꯤꯦꯣꯟꯅꯔꯛꯄ꯭ꯔꯣ ꯃꯥꯖꯕꯨꯣ
ꯑꯩꯈꯣꯏ ꯂꯩꯀꯥꯏ ꯑꯩꯈꯣꯏ ꯂꯩꯀꯥꯏ ꯄꯨꯜꯂꯛꯑꯦ ꯈꯔ ꯈ ꯑꯗꯨꯝ ꯇꯤꯟꯅꯔꯛꯑꯦ ꯑꯩꯈꯣꯏꯒ
ꯎꯝ ꯍꯥꯟꯗꯩ ꯑꯗꯨꯃꯥꯏꯅ ꯑꯗꯨꯝ ꯈꯤꯇꯪ ꯀꯩꯅꯣ ꯇꯧꯔꯛꯄ꯭ꯔꯣ
ꯎ ꯃꯥ ꯍꯥꯟꯅꯗꯒꯤꯩ ꯈ ꯈ ꯑꯗꯨ ꯍꯧꯖꯤꯛꯇꯤ ꯌꯥꯝ ꯐꯔꯦꯗ ꯌꯥꯝꯇꯤ ꯐꯔꯦ ꯑ ꯅꯗꯤ ꯈꯨꯠ ꯀ ꯐꯦꯠ ꯀ ꯑ
ꯑꯣ ꯍꯧꯁꯨ ꯑꯃꯨ ꯍꯠ ꯄꯦꯠꯁꯤ ꯌꯥꯗꯤ ꯐꯨꯠ ꯄꯦꯠꯁꯤꯗꯤ ꯑꯗꯨꯝ ꯈꯔꯗꯤ ꯇꯧꯏꯤ ꯍꯥꯏꯇꯥꯔꯦ
ꯎꯝ
ꯉꯔꯥꯡꯁꯨ ꯕꯣꯒ ꯄꯣꯛꯕꯗꯨꯗ ꯀꯔꯦꯝꯅꯒꯦ ꯇꯧꯕꯅ ꯑꯩꯅ ꯀꯩ ꯈꯨꯝꯕꯤꯗꯕꯅꯤ
ꯎꯝ
ꯎꯝ ꯅꯣꯏꯗꯔ ꯑꯃꯨꯛ ꯀꯃꯦ ꯍꯟꯖꯤꯟ ꯍꯥꯏꯛꯄꯗꯣ ꯑꯩꯅ ꯀꯩꯝ ꯈꯨꯝꯗꯕꯤ ꯍꯦꯛ ꯂꯩꯕ ꯑ ꯁꯥꯎꯅꯤꯡꯉ
ꯎꯝ
ꯀꯩꯗꯧꯧꯕꯩ ꯈꯨꯝꯗꯣꯏꯅꯣ ꯈꯪ ꯂꯩꯔꯕ ꯄꯣꯠꯇꯨꯗ ꯍꯟꯖꯤꯟ ꯍꯟꯖꯤꯟ ꯍꯪꯉꯛꯄ ꯍꯥꯏꯇꯥꯔꯦ ꯑꯩꯉꯣꯟꯗ ꯑꯦꯕ ꯃꯁꯤꯗꯤ ꯀꯨꯝꯃꯣꯏꯗ ꯑꯩ ꯐꯣꯟ ꯍꯦ ꯂꯩꯊꯣꯛꯄꯅꯤ
ꯎꯝ ꯎꯝ ꯃꯉꯥꯟ ꯅꯣꯏ ꯃꯉꯥꯜꯒꯤ ꯐꯣꯟꯗ ꯋꯥꯜ ꯄꯦꯄꯔ ꯅꯨꯄꯤꯒꯤ ꯑꯃ ꯍꯥꯞꯄꯗꯣ ꯑꯗꯨꯕꯨ ꯃꯥꯏ ꯅꯨꯄꯤꯔꯣ ꯅꯠꯇ ꯀꯣꯏꯅꯩꯔꯣ ꯅꯠꯇ꯭ꯔ ꯃꯥ ꯁꯨꯝ ꯍꯥꯞꯆꯤꯜꯂꯤꯔꯥ ꯀꯃꯥꯏꯅ ꯇꯧꯏꯅꯣ
ꯑꯦꯛꯁꯅꯤ ꯑꯦꯛꯁꯅꯤ ꯐꯪꯍꯧꯗꯕ ꯍꯨꯟꯊꯣꯛꯄꯤꯔꯝꯕ ꯑꯗꯨꯗ ꯃꯥꯖꯦ ꯑꯗꯒꯤ ꯃꯤꯅ ꯅꯨꯄꯤꯒ ꯀꯣꯏꯗꯦꯒ ꯍꯥꯏꯕꯗꯨꯗ ꯃꯥꯖꯦ ꯈꯤꯇꯪꯒ ꯅꯨꯡꯉꯥꯏꯇ꯭ꯔꯦꯗ ꯑꯗꯨꯗꯣ
ꯎꯝ
ꯑꯗ ꯍꯤꯗꯥꯛ ꯍꯥꯞꯆꯤꯟꯕꯅꯤꯃꯦ ꯃꯥꯅ ꯇꯧꯏꯖꯦ
ꯑꯣ
ꯕꯦꯔꯥꯅꯤ ꯃꯥꯖꯨ
ꯕꯦꯔꯥꯅꯤ ꯋꯥꯜꯄꯦꯄꯔ ꯃꯤ ꯃꯤ ꯑꯗꯨꯃꯥꯏ ꯑꯌꯥꯕ ꯌꯥꯎꯗꯅ ꯍꯥꯞꯆꯜꯂꯤꯗꯨꯕꯨ ꯇꯟ ꯗꯕ ꯍꯪꯒꯦ
ꯑꯗꯨꯁꯨ ꯃꯥꯏ ꯔꯥꯏꯠꯅꯦꯒ ꯇꯧꯔꯛꯀꯅꯨ
ꯎꯝ ꯑꯩꯈꯣꯏꯗꯤ ꯀꯣꯏꯅꯕ ꯅꯨꯄꯤꯕ ꯍꯥꯠꯇꯣꯛ ꯇꯜꯂꯦ ꯍꯥꯏꯕ
ꯑꯗꯨ ꯃꯥꯗꯤ ꯈꯪꯗꯦ ꯀꯃꯥꯏꯅ ꯇꯧꯔꯤꯖꯥꯠꯅꯣ
ꯎꯝ
ꯃꯤꯅꯒ ꯎꯔꯒ ꯃꯥꯏ ꯀꯣꯏꯅ ꯅꯨꯄꯤꯗꯨꯒꯤ ꯅꯨꯄꯥ ꯑꯁꯦꯡꯕꯗꯨꯅꯒ ꯎꯔꯒ ꯆꯩꯒ ꯆꯥꯗꯣꯏ ꯄꯣꯠꯅꯤꯗ ꯂꯥꯁꯇ
ꯎꯝ ꯐꯨꯕꯤꯗ ꯂꯣꯏꯅꯤ
ꯕꯔꯒꯤ ꯃꯤꯉꯃꯦ
ꯃꯥꯒꯤ ꯃꯥꯏ ꯃꯣꯕꯥ ꯐꯩꯗꯛꯇꯨꯕꯨ ꯁꯦꯟꯈ꯭ꯔꯣ ꯀꯩꯅꯣ
ꯁꯤꯟꯗꯦ ꯁꯤꯟꯗꯦ ꯁꯤꯟꯗꯦ ꯃꯥꯒꯤ ꯃ ꯌꯥꯎꯒꯤꯗꯕꯗꯨꯗꯤ ꯑꯩꯅ ꯃꯉꯥꯜ ꯌꯨꯅꯤꯠ ꯅꯦꯕ ꯃꯉꯥꯜꯁꯦ ꯌꯨꯅꯤꯠ ꯑꯃꯅꯦꯕ ꯃꯥꯖꯦ
ꯎꯝ
ꯑꯗꯨꯗ ꯃꯥꯒꯤ ꯃꯣꯝꯄꯥꯛꯐꯤꯗꯛ ꯃꯥꯒꯤ ꯐꯃꯨꯡꯁꯤꯖꯨ ꯄꯨꯜꯂꯞ ꯃꯉꯥꯜ ꯍꯥꯏꯕꯁꯤꯗ ꯃꯥꯒꯤ ꯃꯣꯟꯄꯥꯛꯐꯤꯗꯛ ꯐꯃꯨꯡ ꯐꯦꯟ ꯂꯣꯏ ꯇꯤꯡꯉꯦꯕ ꯌꯨꯅꯤꯠꯇꯨꯗ ꯍꯥꯏꯗꯤ ꯂꯣꯏ ꯀꯣꯟꯁꯤꯟꯕ ꯍꯥꯏꯇꯥꯔꯦ ꯑꯗꯨꯕꯨ ꯑꯩꯈꯣꯏꯒꯤ ꯕꯤꯁꯅꯨꯄꯨꯔ ꯍꯥꯏꯔꯒ ꯃꯣꯏꯔꯥꯡ ꯊꯥꯡꯒ ꯑꯗꯩꯗꯨꯗ ꯆꯤꯡꯕꯗꯣ ꯑꯗꯨꯃꯥꯏꯅ ꯃꯉꯥꯜ ꯌꯨꯅꯤꯠ ꯍꯥꯏꯔꯒꯥꯟꯅ ꯃꯥꯒꯤ ꯐꯦꯟ ꯐꯃꯨꯡ ꯂꯣꯏ ꯆꯤꯡꯗꯣꯏꯅꯤ ꯃꯣꯟꯕꯥꯛꯐꯤꯗꯛ
ꯑꯣ ꯃꯥꯏ ꯐꯦꯟ ꯑꯃꯖꯨ ꯂꯩꯕꯅꯤ ꯅꯣꯡꯉꯥꯜ ꯅꯨꯃꯤꯠ ꯇꯥꯕ ꯑꯗꯨꯝ ꯎꯪꯕ ꯌꯥꯝ ꯋꯥꯖꯔꯕ ꯐꯦꯟ ꯑꯃꯁꯨ ꯂꯩꯕꯅꯤꯅꯦ
ꯑꯦ ꯋꯥꯔ ꯋꯥꯔꯕꯅꯦ ꯐꯦꯟꯁꯤꯗꯤ ꯑꯩꯈꯣꯏꯒꯤ ꯄꯩꯁꯥ ꯍꯟꯖꯤꯜꯂꯕꯅꯦ ꯃꯥꯒꯤ ꯐꯦꯟꯁꯤꯗꯤ